ꯇꯥꯕ꯭ꯔꯣ ꯀꯩꯗꯧꯔꯤꯒꯦ
ꯆꯥꯛ ꯆꯥꯗ꯭ꯔꯤ ꯆꯥꯛ ꯆꯥꯁꯦꯅ ꯍꯥꯏꯅꯔꯤ ꯊꯕꯛ ꯍꯧꯗ꯭ꯔꯤꯀꯥꯟꯗ ꯑꯥꯟꯗ ꯑꯈꯣꯏꯗꯥꯅ ꯊꯕꯛꯇꯣ ꯍꯥꯟꯅ ꯇꯧꯔꯒꯦ ꯑꯩ ꯆꯥꯛꯀꯤꯒ ꯑꯩꯉꯣꯟꯗ ꯄꯜꯂꯛꯑꯅꯨ ꯅꯣꯏ ꯆꯥꯒꯦꯗꯤ ꯆꯥꯔꯣꯟ ꯇꯧ ꯂꯔꯦ ꯑꯗꯨꯒꯤ ꯑꯈꯣꯏ ꯉꯥꯡꯅꯔꯤꯕ ꯆꯥꯛꯇꯣ ꯍꯥꯟꯅ ꯆꯥꯊꯣꯛꯑꯒ ꯌꯥꯝ ꯆꯥꯕ ꯆꯥꯠ ꯇꯕ ꯈꯤꯇꯪꯈꯛ ꯆꯥꯔꯒꯁꯨ ꯍꯣꯔꯦꯟ ꯀꯣꯟꯅ ꯑꯃꯨꯛ ꯆꯥꯔꯁꯨ ꯌꯥꯏ ꯑꯍꯥꯝꯕꯩ ꯈꯔ ꯆꯥꯔꯒ ꯊꯕꯛꯇꯣ ꯍꯧꯅ ꯐꯩꯌꯦ ꯑꯗꯨꯃꯥꯏꯟ ꯇꯧꯁꯦꯅ ꯍꯥꯏꯅꯔꯤꯕ ꯑꯗꯨ ꯃꯥꯅ ꯃꯥꯗꯤ ꯆꯥꯅꯤꯡꯗꯦꯌꯦ ꯑꯗꯨꯒ
ꯍꯣꯏ ꯈꯔꯌꯥꯝ ꯆꯠꯊꯣꯛꯑꯒ ꯀꯣꯟꯅ ꯇꯧꯔꯖꯨ ꯐꯗꯣꯏꯅꯤꯅꯦ ꯍꯥꯏꯗꯤ ꯆꯥꯛꯇꯣ ꯌꯥꯎꯗ ꯇꯥꯔꯒꯗꯤ ꯑꯝꯇ ꯐꯡꯉꯣꯟꯇꯦꯕ ꯍꯛꯆꯥꯡꯅꯗꯤ ꯀꯟꯖꯨ ꯀꯟꯈꯠ ꯂꯣꯛꯑꯣꯏꯗꯨꯏꯅꯤ ꯉꯇꯪꯒꯤ ꯄꯨꯡꯈꯥꯏ ꯑꯃ ꯀꯩ ꯑꯃꯗꯤ ꯑꯗꯨꯝ ꯇꯨꯝꯅꯤꯡꯉꯝꯗꯣꯏꯅꯦꯕ ꯑꯗꯨꯏ ꯑꯣꯏꯇꯥꯥꯔꯁꯨ ꯃꯥꯒꯤ ꯇꯨꯝꯕ ꯂꯣꯏꯔꯕ ꯃꯇꯨꯡꯗ ꯏꯁꯥꯗ ꯄꯥꯡꯉꯟꯅ ꯑꯃ ꯍꯥꯏꯕ ꯂꯩꯅꯀꯣ ꯑꯗꯨ ꯄꯤꯗꯣꯏꯅꯤꯅ ꯑꯗꯨ ꯌꯥꯎꯇ ꯇꯥꯔ ꯗꯨꯝ ꯏꯁꯥꯖꯦ ꯄꯠꯊꯔꯒ ꯃꯥꯏꯟ ꯂꯩꯗꯣꯏꯅꯦꯕꯀꯣ
ꯑꯗꯨꯅꯦ ꯍꯧꯖꯤꯛ ꯄꯨꯡ ꯍꯧꯖꯤꯛ ꯄꯨꯡ ꯇꯔꯥꯃꯥꯊꯣꯏ ꯃꯈꯥꯏ ꯇꯥꯔꯦ ꯁꯤꯗꯒꯤ ꯊꯕꯛ ꯍꯧꯕ ꯍꯥꯏꯗꯣ ꯍꯣꯔꯦꯟ ꯄꯨꯡ ꯇꯔꯥꯃꯥꯊꯣꯏ ꯃꯈꯥꯏꯀꯣ ꯑꯃ ꯑꯅꯤ ꯄꯨꯡ ꯑꯅꯤ ꯑꯅꯤ ꯃꯈꯥꯏꯗꯤ ꯇꯥꯔꯅꯦꯕ ꯈꯪꯕ꯭ꯔꯥ ꯑꯗꯨꯕꯨꯛ ꯆꯥꯛ ꯆꯥꯗꯅ ꯂꯩꯗꯣꯏꯅꯦꯕ ꯑꯗꯨꯏꯗꯤ ꯍꯧꯖꯤꯛ ꯈꯔ ꯆꯥꯁꯣꯛ ꯆꯥꯊꯣꯛꯑꯒ ꯌꯥꯝꯗ꯭ꯔꯕꯁꯨ ꯂꯩꯗꯅꯀꯣ ꯆꯥꯛꯈꯣꯝ ꯃꯉꯥ ꯇꯔꯥꯃꯨꯛ ꯆꯥꯔꯒ ꯍꯣꯔꯦꯟ ꯑꯃꯨꯛ ꯊꯕꯛꯇꯨ ꯂꯣꯏꯔꯛꯄꯗ ꯈꯔ ꯆꯥꯔꯗꯤ ꯐꯩꯗꯅ ꯑꯗꯨꯃꯥꯏ ꯍꯥꯏꯕꯅꯦ ꯃꯥꯗꯤ ꯆꯥꯗꯕ ꯌꯥꯝ ꯀꯜꯂꯦꯕ ꯑꯌꯨꯛꯇꯗꯤ ꯑꯗꯨ ꯅꯨꯡꯗꯥꯡꯗꯅ ꯍꯦꯠꯇ ꯐꯨꯀꯠꯄ
ꯑꯗꯨ ꯐꯠꯇꯤꯌꯦ ꯑꯌꯨꯛ ꯅꯨꯡꯗꯥꯡꯗꯤ ꯌꯥꯔꯤꯝꯃꯩ ꯆꯔꯥ ꯍꯦꯜꯂꯨ ꯍꯥꯏꯅꯤ ꯅꯪ ꯆꯥꯛ ꯆꯥꯏꯒꯦꯗꯤ ꯑꯌꯨꯛꯇ ꯐꯖꯟ ꯆꯥꯎꯋꯣ ꯑꯌꯨꯛꯇꯗꯤ ꯍꯩꯏ ꯊꯕꯛ ꯏꯪꯈꯥꯡ ꯑꯃ ꯑꯃ ꯆꯦꯟꯕ ꯈꯣꯠꯄ ꯇꯨꯝꯖꯤꯟꯕ ꯇꯧꯗꯕꯅꯤꯅ ꯅꯨꯃꯤꯗꯥꯡ ꯍꯥꯏꯕꯗꯨꯗꯤ ꯆꯥ ꯇꯣꯛꯑꯒ ꯑꯕꯝ ꯐꯃꯨꯡ ꯇꯨꯝꯖꯤꯟꯒ꯭ꯔꯅꯤ ꯑꯗꯨꯝ ꯆꯞ ꯃꯥꯅꯩ ꯍꯥꯏꯕ ꯑꯗꯨꯅ ꯑꯗꯨꯗꯨꯅ ꯆꯥꯕꯗꯤ ꯑꯌꯨꯛꯇ ꯆꯥꯒꯗꯕꯅꯦꯕ
ꯑꯗꯨꯅꯤ ꯃꯥꯗꯤ ꯃꯈꯥꯗꯥꯡ ꯑꯣꯟꯅꯩ ꯍꯥꯏꯕ
ꯈꯣꯏꯗꯤ ꯑꯌꯨꯛꯇꯗꯤ ꯍꯦꯟ ꯆꯥꯏꯍꯥꯕ ꯅꯨꯡꯗꯥꯡꯗꯗꯤ ꯑꯗꯨꯝ ꯈꯔ ꯑꯗꯨꯝ ꯍꯟꯗꯩꯌꯦꯕ ꯍꯥꯏꯕꯗꯤ ꯅꯨꯡꯗꯥꯡ ꯆꯠꯊꯣꯛꯔꯐꯝ ꯂꯩꯇꯦꯗꯅ ꯂꯦꯡ ꯑꯣꯠꯄ ꯇꯧꯗꯧ ꯖꯒ ꯂꯩꯇꯦ ꯆꯥꯛ ꯍꯦꯛ ꯇꯣꯛꯄꯒ ꯑꯗꯨꯝ ꯆꯥꯛ ꯇꯣꯂꯛꯄ ꯍꯥꯏꯖꯦ ꯑꯩꯈꯣꯏꯒꯤꯗꯤ ꯗꯨꯝ ꯄꯨꯡ ꯃꯥꯄꯟ ꯃꯈꯥꯏ ꯇꯔꯥ ꯇꯥꯔꯦ ꯀꯥꯏ ꯆꯠꯂꯨꯅꯤ ꯑꯗꯨꯝ ꯐꯃꯨꯡꯗ ꯑꯗꯨꯝ ꯂꯩ ꯇꯥꯕꯅꯦꯕ ꯑꯗꯨꯅ ꯑꯗꯨꯝ ꯍꯥꯏꯅꯕ ꯌꯥꯗꯦ ꯀꯃꯥꯏ ꯍꯥꯏꯅꯗꯣꯏꯅꯣ ꯈꯪꯗ꯭ꯔꯦ ꯑꯩꯁꯨ ꯏꯈꯥ ꯊꯥꯕꯅꯦꯅ ꯉꯥꯡꯅꯦꯖꯨ ꯅꯠꯇꯦ
ꯑꯗꯨꯅꯤ ꯍꯥꯏꯁꯤ ꯒ꯭ꯌꯥꯟ ꯇꯥꯗꯦꯗ ꯃꯁꯥꯅ ꯒ꯭ꯌꯥꯟ ꯇꯥꯔꯗꯤ ꯑꯩ ꯍꯛꯆꯥꯡꯒꯤꯗꯤ ꯈꯟꯗꯕ ꯌꯥꯗꯦꯀꯣ ꯁꯨꯃꯥꯏ ꯈꯜꯂꯗꯤ ꯐꯕꯀꯣ ꯃꯥꯅ ꯈꯟꯗ꯭ꯔꯗꯤ ꯎꯄꯥꯏ ꯂꯩꯇꯦꯅ ꯍꯥꯏꯔꯨꯕꯁꯨ ꯌꯥꯕ ꯅꯠꯇꯦ ꯑꯉꯥꯡꯅꯤꯗꯅ ꯆꯩꯗꯅ ꯉꯥꯡꯗꯅ ꯇꯧꯕꯁꯨ ꯌꯥꯕ ꯄꯣꯠ ꯅꯠꯇꯦ ꯈꯪꯗꯦꯗ
ꯑꯗꯨꯅꯦ ꯍꯧꯖꯤꯛꯀꯤ ꯄꯣꯠꯇꯣ ꯉꯔꯥꯡꯒꯤ ꯉꯔꯥꯡꯒꯤ ꯍꯧꯕꯗꯨꯗ ꯑꯃꯨꯛ ꯃꯈꯥ ꯇꯥꯅ ꯍꯧꯔꯝꯃꯗꯤ ꯐꯗꯧꯅꯦꯅ ꯑꯩꯉꯣꯟꯗ ꯁꯥꯥꯎꯔꯤꯁꯤꯅꯤ ꯅꯪꯅ ꯍꯦꯛꯇ ꯅꯣꯏ ꯊꯕꯛ ꯇꯧꯃꯤꯟꯅꯕ ꯅꯨꯡꯉꯥꯏꯇꯦ ꯍꯦꯛꯇ ꯀꯩꯅꯣ ꯇꯧꯋ ꯑꯩꯉꯣꯟꯗ ꯍꯦꯛꯇ ꯁꯥꯎꯖꯜꯂꯛꯏ ꯌꯥꯝ ꯍꯧꯋ ꯌꯥꯝ ꯍꯧꯋꯤꯅ ꯍꯧꯖꯤꯜꯂꯛꯑꯦꯅ ꯑꯗꯨꯒꯤ ꯑꯩꯉꯣꯟꯗ ꯉꯥꯡꯉꯤꯖꯦ ꯑꯩꯅ ꯑꯩꯈꯣꯏ ꯀꯥꯏ ꯉꯝꯗ꯭ꯔꯦ ꯍꯥꯏꯕꯅꯤꯗ ꯉꯝꯗꯕꯗꯣ ꯈꯥꯡꯉ ꯈꯥꯡꯉ ꯁꯨꯝ ꯐꯝꯖꯜꯂꯒ ꯀꯩꯅꯣ ꯐꯗꯣꯏꯖꯤꯕꯣ ꯏꯁꯥꯁꯤꯗ
ꯃꯥꯅꯦ ꯂꯨꯄꯥ ꯆꯅꯤ ꯆꯍꯨꯝ ꯇꯥꯟꯅ ꯍꯣꯠꯅꯕꯗ ꯍꯌꯦꯡ ꯅꯥꯕ ꯂꯨꯄꯥ ꯂꯤꯁꯤꯡ ꯃꯔꯤꯃꯨꯛ ꯃꯉꯥ ꯇꯤꯡꯗꯣꯏꯅꯤ ꯀꯔꯤ ꯀꯥꯟꯅꯒꯦ ꯍꯛꯆꯥꯡꯁꯨ ꯋꯥꯕ ꯑꯗꯒꯤ ꯄꯩꯁꯥꯖꯨ ꯇꯤꯡꯕ ꯑꯗꯨꯃꯥꯏꯅ ꯇꯧꯗꯣꯏꯅꯦꯕ ꯑꯗꯨꯝ ꯈꯔ ꯈꯔ ꯅꯣꯡꯃꯒꯤ ꯈꯔ ꯈꯔ ꯁꯨꯔ ꯂꯣꯏꯔꯦ ꯃꯤꯒꯤ ꯄꯤꯗꯧꯕ ꯗꯔꯀꯥꯔ ꯇꯥꯕ ꯈꯨꯗꯛ ꯈꯨꯗꯛꯀꯤ ꯑꯣꯏꯕꯗꯨ ꯄꯤꯒ꯭ꯔ ꯂꯣꯏ ꯑꯗꯨꯒ ꯑꯗꯨꯝ ꯂꯦꯝꯍꯧꯕꯗꯤ ꯇꯞꯅ ꯈꯣꯠꯅ ꯑꯝ ꯁꯨꯔꯁꯨ ꯌꯥꯏ ꯍꯥꯏꯕꯅꯤꯗ
ꯑꯗꯨꯅꯦ ꯏꯕꯨꯡꯉꯣ ꯂꯥꯏꯌꯦꯡꯕꯗꯩ ꯍꯦꯟ ꯁꯦꯟ ꯆꯪꯗꯣꯏꯟ ꯑꯗꯣ ꯍꯥꯏꯔꯕꯅꯤ ꯈꯪꯗꯦ
ꯎꯝ ꯑꯗꯒꯤ ꯍꯧꯖꯤꯛ ꯅꯥꯔꯤꯕ ꯈꯣꯠꯂꯤꯕ ꯃꯌꯥꯝꯖꯤꯗꯩ ꯌꯦꯡꯉꯨꯅꯦ ꯍꯥꯏꯔꯤ ꯊꯕꯛ ꯏꯪꯈꯥꯡ ꯁꯗꯤ ꯁꯨꯕ ꯑꯗꯨꯢ ꯇꯥꯥꯔꯁꯨ ꯂꯦꯡꯗꯅ ꯑꯣꯠꯇꯅ ꯍꯥꯏꯗ ꯂꯩꯗꯅ ꯌꯣꯄꯥꯛ ꯄꯥꯏꯗꯅ ꯑꯗꯒꯤ ꯊꯕꯛ ꯏꯪꯈꯥꯡ ꯇꯧꯗꯅ ꯊꯪꯍꯥꯏ ꯍꯥꯏꯗꯅ ꯑꯗꯩ ꯁꯥꯖꯦꯟꯒꯤ ꯅꯍꯥꯋꯥꯏ ꯇꯧꯕ ꯑꯗꯨꯃꯥꯏꯅ ꯇꯧꯕ ꯑꯣꯏꯗ꯭ꯔꯦꯕ ꯑꯗꯨꯝ ꯐꯝꯖꯤꯜꯂꯒ ꯀꯩꯗꯧꯔ ꯇꯧꯕꯅꯤꯅ ꯑꯗꯨꯅ ꯍꯦꯟꯅ ꯐꯠꯇꯦ ꯍꯥꯏꯝꯅꯤꯗ ꯑꯈꯣꯏ ꯁꯤꯗ ꯄꯨꯄꯨ ꯑꯃ ꯂꯩꯌꯦꯕꯀꯣ ꯃꯥꯗꯣ ꯆꯍꯤ ꯆꯥꯝꯃ ꯁꯨꯔꯦꯕ ꯃꯃꯤꯠ ꯃꯅꯥ ꯃꯃꯤꯠꯄꯨꯗꯤ ꯈꯤꯇꯪ ꯅꯨꯡꯉꯥꯏꯇ꯭ꯔꯦ ꯑꯗꯨꯒ ꯑꯇꯩ ꯒꯩꯗꯩ ꯂꯣꯏ ꯌꯥꯔꯤ ꯍꯥꯏꯕꯗꯤ ꯃꯅꯥꯀꯣꯡ ꯀꯩꯀꯩꯗꯨ ꯐꯖꯟ ꯇꯥꯔꯤ ꯀꯧ ꯈꯣꯞꯄ ꯑꯗꯒꯤ ꯃꯃꯤꯠ ꯎꯏ ꯃꯥ ꯆꯍꯤ ꯆꯥꯝꯃ ꯁꯨꯨꯔꯕꯗꯣ ꯃꯥ ꯁꯥꯏꯀꯟꯗꯨ ꯊꯧꯔꯒꯅꯦ ꯃꯤ ꯂꯕꯨꯛꯇ ꯂꯕꯨꯛ ꯌꯥꯝꯕ ꯆꯠꯄ ꯉꯝꯃꯤ ꯍꯥꯏꯕ ꯃꯁꯥꯗꯣ ꯀ꯭ꯌꯥꯝ ꯐꯔꯤꯒꯦ ꯌꯦꯡꯉꯨꯅꯦ
ꯃꯤ ꯃꯁꯥ ꯌꯥꯝ ꯁꯦꯡꯕ ꯃꯤꯅꯤ ꯃꯣꯏꯗꯣ ꯍꯥꯏꯕꯗꯤ ꯆꯥꯕ ꯊꯛꯄ ꯀꯔꯤ ꯀꯔꯥ ꯌꯥꯝꯅ ꯌꯦꯡ ꯖꯣꯇꯣꯟ ꯇꯧꯔꯒꯖꯨ ꯆꯥꯔꯝꯒꯅꯦꯕ ꯑꯗꯩ ꯃꯁꯥꯒꯤ ꯃꯁꯥ ꯈꯔ ꯁꯦꯡꯖꯕ ꯀꯥꯡꯕꯨꯖꯨ ꯑꯣꯏꯔꯝꯒꯅꯦꯕ
ꯍꯣꯏ ꯑꯗꯨꯅꯦ ꯑꯩꯈꯣꯏꯅ ꯅꯍꯥꯋꯥꯏ ꯑꯣꯖꯥ ꯑꯣꯏꯔ ꯑꯩꯈꯣꯏ ꯇꯨꯏꯁꯟ ꯇꯧꯔꯝꯕ ꯑꯣꯖꯥꯒꯤ ꯃꯝ ꯃꯄꯥ ꯑꯣꯏꯗꯣꯏꯅꯦꯕꯀꯣ ꯑꯗꯣ ꯃꯥꯗꯣ ꯀꯅꯣ ꯇꯧꯋꯦ ꯍꯥꯏꯕ ꯀꯩ ꯍꯥꯏꯒ꯭ꯔꯦ ꯃꯥꯒꯤꯗꯤ ꯍꯣꯏ ꯅꯨꯃꯤꯠ ꯅꯣꯡꯃꯗꯀꯣ ꯁꯪꯒꯣꯝꯅꯦ ꯑꯗꯒꯤ ꯂꯐꯣꯏꯅꯦ ꯌꯦꯔꯨꯝꯅꯦ ꯑꯁꯤꯗꯤ ꯋꯥꯠꯄ ꯌꯥꯗꯦꯌꯦ ꯑꯗꯨꯒ ꯍꯧꯖꯤꯛ ꯃꯣꯏ ꯀꯩꯅꯣꯅꯁꯨ ꯇꯩ ꯀꯩꯅꯣꯁꯨ ꯆꯠꯂꯨꯔꯅꯣ ꯍꯌꯦꯡ ꯃꯤꯅ ꯊꯦꯡꯖꯤꯟꯕ ꯈꯣꯠꯆꯤꯟꯕ ꯇꯧꯔꯝꯃꯗꯤ ꯒ꯭ꯌꯥꯟ ꯇꯥꯔꯣꯏ ꯑꯗꯨꯃꯥꯏ ꯍꯥꯏꯕꯗꯨ ꯃꯥꯗꯤ ꯄꯨꯔꯥ ꯀꯩꯅꯣ ꯇꯧꯔꯤꯕ ꯍꯧꯖꯤꯛꯁꯤ ꯌꯥꯝ ꯁꯦꯡꯅꯅꯦ ꯃꯁꯥꯁꯦ ꯑꯗꯨꯝ ꯍꯥꯏꯗꯤ ꯃꯣꯏꯒꯤꯗꯤꯅꯦ ꯂꯧ ꯎꯕꯁꯦ ꯑꯩꯈꯣꯏꯒꯤ ꯍꯥꯔ ꯅꯨꯡꯒ ꯍꯥꯞꯄꯁꯦ ꯍꯥꯞꯇꯦꯕꯀꯣ ꯍꯧꯖꯤꯛꯀꯤ ꯁꯟꯊꯤ ꯁꯩꯌꯨꯡꯁꯦ ꯇꯧꯔꯒ ꯑꯗꯨꯝ ꯍꯥꯞꯄꯒ ꯑꯗꯨꯝ ꯎꯕꯗꯣ ꯑꯗꯨꯅ ꯆꯥꯕ ꯊꯛꯄꯁꯨ ꯍꯥꯔ ꯀꯩꯀꯩ ꯌꯥꯎꯕꯗꯣ ꯆꯥꯗ꯭ꯔꯝꯅꯤꯅ ꯑꯗꯨꯝ ꯐꯖꯕ ꯑꯣꯏꯕꯗꯣ ꯃꯁꯥꯒꯤ ꯑꯍꯟꯅꯦꯕ ꯆꯍꯤ ꯆꯥꯝꯃ ꯁꯨꯔꯕꯅꯦ ꯍꯥꯢꯁꯦ ꯑꯗꯨꯒ ꯃꯥꯒꯤꯍꯦꯛ ꯄꯣꯛꯄ ꯃꯃꯥꯗꯨꯁꯨꯅꯦ ꯆꯍꯤ ꯆꯥꯝꯃꯒ ꯇꯔꯦꯠ ꯑꯗꯨꯃꯥꯏꯟ ꯍꯤꯡꯉꯝꯃꯦꯕ
ꯑꯁ ꯑꯗꯨꯗꯤ ꯌꯦꯡꯎꯟꯅꯦ ꯀ꯭ꯌꯥ ꯄꯨꯠꯁꯤꯒ꯭ꯔꯝ ꯔꯦꯡꯉꯨꯅꯦ
ꯎꯝ
ꯍꯧꯖꯤꯛ ꯃꯇꯝꯖꯤꯗ ꯑꯗꯨꯒꯨꯝꯕ ꯑꯝꯇ ꯌꯥꯎꯔꯦ ꯍꯧꯖꯤꯛꯀꯤ ꯃꯤꯔꯣꯟꯖꯤꯗꯗꯤ ꯀꯨꯏꯅ ꯍꯤꯡꯉꯕꯗ ꯆꯍꯤ ꯃ꯭ꯔꯐꯨꯒꯗꯤ ꯊꯥꯕ ꯌꯥꯅꯤ ꯑꯗꯨꯒꯗꯤ ꯑꯝꯇ ꯌꯧꯗꯧ ꯃꯥꯟꯗꯦ ꯑꯗꯨꯏ ꯃꯈꯥꯗꯟ ꯃꯧꯗ꯭ꯔꯥ ꯆꯥꯝꯃꯒꯥꯗꯨꯗꯤꯀꯣ ꯆꯥꯝꯃꯩ ꯃꯅꯨꯡꯗ ꯑꯅꯤ ꯍꯨꯝꯒ ꯌꯥꯎꯒꯗ꯭ꯔ ꯑꯝ ꯑꯌꯥꯝꯕꯅ ꯆꯥꯡꯆꯠꯇꯗꯤ ꯆꯍꯤ ꯃ꯭ꯔꯐꯨꯒꯤ ꯍꯤꯡꯕꯁꯦ ꯋꯥꯔꯅꯤ ꯑꯩꯈꯣꯏ ꯃꯇꯝꯖꯤꯗꯗꯤ ꯍꯥꯏꯕꯗꯤ ꯑꯩꯈꯣꯏꯒꯤ ꯆꯥꯔꯤꯕ ꯆꯤꯟꯖꯥꯛ ꯅꯨꯡꯖꯥꯛ ꯃꯌꯥꯝꯁꯦ ꯑꯗꯒꯤ ꯂꯩꯗꯅ ꯍꯨꯖꯤꯛ ꯑꯣꯏꯔꯤꯕ ꯐꯤꯕꯝꯖꯦ ꯑꯗꯨꯕꯨ ꯑꯥ ꯀꯩꯅꯣꯗꯤ ꯅꯍꯥ ꯃꯥꯟꯕꯗꯤ ꯍꯧꯖꯤꯛꯀꯤ ꯃꯇꯝꯒꯤ ꯃꯤꯁꯤꯡꯅ ꯍꯦꯜꯂꯦ ꯃꯥꯟꯕꯗꯤ ꯊꯥꯏꯅꯒꯤꯗꯤ ꯆꯍꯤ ꯅꯤꯝꯐꯨ ꯌꯥꯡꯈꯩꯒ ꯁꯨꯔꯗꯤ ꯌꯥꯝ ꯍꯠꯇ ꯍꯅꯨꯕ ꯍꯅꯨꯕꯤ ꯑꯣꯜꯂꯦꯕ
ꯑꯗꯨꯒ ꯑꯈꯣꯏ ꯁꯛꯄꯨꯗꯤ ꯈꯥꯡꯉꯤꯀꯣ ꯍꯧꯖꯤꯛꯀꯤ ꯃꯇꯝꯁꯤꯅ ꯑꯗꯨꯒ ꯀꯩꯅꯣꯗꯤ ꯄꯨꯟꯁꯤꯗꯤ ꯑꯝꯇ ꯈꯥꯡꯉꯣꯏ ꯆꯥꯔꯤꯕ ꯊꯛꯏꯕ ꯃꯌꯥꯝꯁꯤꯅ
ꯍꯣꯏ ꯑꯗꯨꯅꯦ ꯃꯥꯗꯣ ꯍꯥꯏꯗꯤ ꯁꯥꯏꯀꯟꯕꯧ ꯊꯧꯕ ꯉꯝꯃꯦ ꯍꯥꯏꯕ ꯍꯥꯏꯗꯤ ꯑꯩꯈꯣꯏꯅꯁꯨ ꯀꯤꯌꯦꯕ ꯎꯕ ꯀꯥꯟꯗ ꯑꯗꯨꯝ ꯍꯥꯏꯗꯤ ꯅꯤꯡꯁꯤꯡꯕꯗꯣ ꯍꯥꯏꯗꯤ ꯑꯍꯟ ꯑꯣꯏꯔꯦꯅ ꯃꯃꯥꯒꯤ ꯅꯤꯡꯁꯤꯡꯕꯒꯤ ꯄꯥꯡꯒꯟ ꯂꯩꯇꯕꯗꯣ ꯑꯗꯨ ꯇꯧꯗꯦꯕ ꯈꯣꯢꯅ ꯀꯧꯕꯁꯦ ꯀꯣ ꯄꯨꯄꯨꯨꯒ ꯀꯧꯕꯁꯦ ꯑꯩ ꯃꯤꯡꯒ ꯄꯜꯂꯛ ꯑꯦ ꯅꯪꯗꯤ ꯀꯥꯏ ꯆꯠꯂꯨꯏꯕꯅ ꯢꯕꯨꯡꯉꯣ ꯅꯣꯏꯅ ꯈꯔ ꯈꯔ ꯀꯧꯔꯎꯀꯣ ꯅꯠꯇ ꯇꯥꯔ ꯑꯈꯣꯏꯗꯤ ꯑꯍꯟ ꯑꯣꯏꯔꯕꯅꯤꯟ ꯃꯤꯠ ꯅꯥꯁꯨ ꯎꯔꯛꯇ꯭ꯔꯕꯅꯤꯅꯒ ꯑꯗꯨꯝ ꯍꯥꯏꯕꯨꯗꯤ ꯍꯥꯏꯖꯕ ꯍꯥꯏꯇꯥꯔꯦ ꯑꯗꯨꯝ ꯍꯦꯛ ꯎꯕ ꯀꯥꯟꯗ ꯃꯨꯟꯅ ꯌꯦꯡꯉꯀꯥꯟꯗ ꯑꯗꯨꯝ ꯈꯪꯗꯣꯏꯅꯦꯕ ꯑꯦ ꯅꯪ ꯑꯗꯨ ꯍꯥꯏꯗꯤ ꯑꯣꯏꯔꯛꯄꯒꯤ ꯃꯥꯒꯤ ꯀꯣꯛ ꯆꯣꯏꯕ ꯈꯣꯠꯄ ꯄꯥꯗꯒꯤ ꯂꯩꯗꯅꯀꯣ ꯑꯗꯨ ꯀꯔꯤꯝ ꯇꯧꯗꯦꯕ ꯄꯨꯔꯥ ꯆꯍꯤ ꯍꯨꯝꯐꯨ ꯍꯨꯝꯗ꯭ꯔꯥꯒꯤ ꯇꯥꯏꯞꯇ ꯃꯁꯥꯁꯨ ꯌꯥꯝ ꯐꯅꯥꯅꯦ ꯑꯗꯨꯝ ꯂꯩꯔꯤ ꯍꯥꯏꯕ ꯁꯥꯏꯀꯟ ꯑꯣꯠꯂꯒ ꯊꯧꯕ ꯉꯝꯃꯦ ꯍꯥꯏꯁꯦ ꯂꯣꯏꯔꯦ ꯆꯍꯤ ꯆꯥꯝꯃ ꯁꯨꯔꯤ ꯃꯤꯗꯨꯅ
ꯑꯗꯨꯅꯤꯅꯦ ꯆꯍꯤ ꯆꯥꯝꯃ ꯀꯥꯏꯗꯨꯗꯤ ꯐꯥꯃꯨꯡꯗ ꯕꯔꯥ ꯕꯔꯥ ꯄꯠꯂꯒ ꯂꯩꯕ ꯌꯥꯔꯕ ꯃꯇꯝꯅꯤ ꯍꯥꯏꯕ ꯆꯍꯤ ꯆꯥꯝꯃꯕꯨ ꯅꯠꯇꯦꯅꯦ ꯆꯍꯤ ꯍꯨꯝꯐꯨ ꯍꯨꯝꯗ꯭ꯔꯥꯗꯒꯤ ꯄꯠꯂꯒ ꯂꯩꯅꯔꯕꯅꯤꯅ ꯍꯧꯖꯤꯛꯀꯥꯟꯗꯤ ꯌꯦꯉꯣ ꯆꯍꯤ ꯃꯔꯐꯨꯒ ꯑꯩꯈꯣꯏ ꯃꯃꯥ ꯍꯣꯏꯒ ꯂꯩꯔꯒꯤꯗꯤꯗꯨ ꯆꯍꯤ ꯃꯔꯤꯐꯨ ꯇꯔꯨꯛꯅꯦ ꯑꯗꯣ ꯑꯩꯈꯣꯏ ꯍꯣꯏꯕꯨꯗꯤ ꯄꯠꯂꯒꯕꯨꯗꯤ ꯂꯩꯈꯤꯗꯦꯀꯣ ꯃꯥꯕꯨꯗꯤ ꯌꯥꯝ ꯇꯥꯒꯠ ꯇꯒꯠ ꯇꯦꯛꯑꯒ ꯃꯁꯥ ꯌꯥꯝ ꯁꯦꯡ ꯌꯦꯡꯕ ꯃꯤꯅꯦ ꯃꯥꯁꯦ ꯃꯥꯒꯤꯅ ꯂꯪꯁꯦ ꯁꯣꯛ ꯂꯩꯔꯝꯕ ꯑꯩꯈꯣꯏꯅ ꯈꯪꯍꯧꯗꯕ ꯑꯗꯨꯒ ꯗꯣꯀꯨꯃꯦꯟ ꯑꯝꯇ ꯃꯥꯡꯗꯒꯩꯅꯦ ꯃꯥꯅ ꯂꯩꯈꯤꯗ꯭ꯔꯤꯁꯨ ꯃꯥꯁꯨ ꯌꯥꯝ ꯀꯨꯏꯅ ꯄꯨꯟꯁꯤꯒꯗꯕ ꯃꯤꯅꯦꯕ ꯃꯤꯒꯤ ꯗꯣꯛꯇꯔꯁꯤꯅ ꯍꯥꯏꯅꯤ ꯀꯩꯅꯣ ꯅꯪꯒꯤ ꯏꯃꯥꯒꯤ ꯃꯁꯥꯁꯦ ꯌꯥꯝꯅ ꯁꯦꯡꯕ ꯃꯁꯥꯅꯦ ꯃꯥꯁꯦ ꯃꯥꯒꯤ ꯂꯪꯁꯦ ꯃꯥꯁꯦ ꯆꯨꯔꯤ ꯕꯤꯔꯤ ꯊꯛꯄ꯭ꯔꯥ ꯈꯣꯠꯄ꯭ꯔꯥꯌꯦ ꯑꯩꯅ ꯑꯗꯨꯒꯨꯝꯕꯗꯤ ꯑꯝꯇ ꯊꯛꯇꯦ ꯃꯥꯗꯤ ꯑꯗꯨꯒ ꯑꯁꯨꯝ ꯑꯃꯣꯠ ꯑꯀꯥꯏ ꯀꯔꯤ ꯀꯔꯥ ꯇꯥꯕ ꯌꯥꯗꯕꯅꯤ ꯃꯥꯗꯤ ꯃꯩ ꯊꯥꯕ ꯈꯣꯠꯄ ꯑꯗꯨꯒꯨꯝꯕꯗꯤ ꯇꯧꯏ ꯈꯣꯠꯂꯤ ꯍꯥꯏꯕꯀꯣ ꯑꯣ ꯑꯗꯨꯒꯨꯝꯕꯅ ꯑꯣꯏꯔꯝꯕꯁꯨ ꯌꯥꯏꯌꯦꯅ ꯍꯥꯏ ꯀꯥꯏꯗꯤ ꯆꯥꯕꯨ ꯊꯛꯇꯦ ꯀ꯭ꯋꯥꯁꯨ ꯆꯥꯗꯦ ꯆꯨꯔꯨꯞ ꯕꯤꯔꯤ ꯑꯝꯇ ꯊꯛꯄ ꯅꯠꯇꯦꯗꯅ ꯑꯩꯈꯣꯏ ꯃꯥꯗꯤ ꯑꯗꯨꯒꯅꯦ ꯑꯁ ꯅꯣꯏ ꯃꯥꯒꯤ ꯃꯁꯥꯁꯦ ꯌꯥꯝ ꯁꯦꯡꯉꯦ ꯌꯥꯝ ꯄꯥꯝꯃꯨꯏꯌꯦ ꯃꯥꯒꯤ ꯂꯪꯁꯅ ꯌꯥꯔꯝ ꯇꯥꯔꯗꯤ ꯃꯥꯗꯤ ꯆꯍꯤ ꯆꯥꯝ ꯃꯊꯛ ꯊꯛꯇ ꯍꯤꯡꯒ ꯃꯤꯅꯤꯒ ꯍꯥꯏꯕ ꯈꯪꯕ꯭ꯔꯥ ꯑꯗꯨꯛꯀꯤ ꯃꯇꯤꯛ ꯁꯦꯝꯕꯗꯣ ꯅꯣꯡꯇꯁꯨ ꯅꯣꯏ ꯂꯥꯛ ꯑꯗꯨ ꯅꯣꯡꯇ ꯃꯁꯥꯗ ꯅꯥꯏ ꯈꯣꯠꯂꯦꯅ ꯍꯥꯏꯗꯕꯅꯤ ꯃꯥꯗꯤ ꯑꯗꯨ ꯄꯥꯝꯃꯨ ꯖꯥꯠꯅꯤ ꯌꯥꯝꯅ
ꯍꯣꯏꯗ ꯃꯒꯤꯁꯨ ꯄꯣꯛꯄꯒꯤ ꯄꯣꯛꯄ ꯃꯇꯝꯗ ꯑꯗꯨꯝ ꯁꯤꯕꯩ ꯃꯇꯝ ꯏꯔꯝꯗꯕꯩꯅꯦꯕ ꯑꯗꯨꯃꯥꯏꯅ ꯇꯧꯔ ꯑꯗꯨꯃꯥꯏ ꯇꯧꯔ ꯅ ꯍꯥꯏ ꯏꯔꯝꯃꯕꯩꯅꯦꯕꯀꯣ
ꯎꯝ ꯑꯗꯒꯤ ꯑꯃꯨꯛ ꯕꯕꯥꯒꯤꯅ ꯑꯃꯨꯛ ꯃꯥꯒꯤꯁꯦ ꯀꯩꯅꯣ ꯇꯧꯕ ꯃꯥꯒꯤꯗꯅꯦ ꯀꯤꯠꯅꯤꯁꯤꯗ ꯅꯨꯡꯁꯦ ꯑꯗꯨꯛꯀꯤ ꯃꯇꯤꯛ ꯌꯥꯝꯅ ꯂꯩꯕ ꯑꯗꯨꯏꯗꯨꯅ ꯃꯥꯖ‌ꯦ ꯃꯄꯥꯟꯂꯣꯝꯗ ꯆꯠꯂꯒ ꯑꯩꯈꯣꯏꯅ ꯑꯉꯥꯡ ꯑꯣꯏꯔꯤꯉꯩꯗ ꯑꯃꯨꯛ ꯃꯥꯁꯦ ꯂꯥꯏꯌꯦꯡꯉꯨꯔꯕꯅꯦꯕꯀꯣ ꯑꯗꯒꯤ ꯃꯥꯏ ꯀꯤꯠꯅꯤ ꯅꯥꯝꯃ ꯂꯧꯊꯣꯛꯈ꯭ꯔꯕꯅꯦꯕ ꯑꯗꯩ ꯃꯇꯝꯗꯨꯒꯤ ꯃꯣꯏꯒꯤ ꯊꯥꯡ ꯊꯥꯕ ꯀꯥꯏꯅ ꯇꯧꯕꯗꯨꯗꯤꯀꯣ ꯄꯨꯛꯁꯦ ꯇꯪꯈꯥꯏ ꯑꯝꯅꯦ ꯂꯦꯜꯂꯤꯖ‌ꯦ ꯑꯗꯨꯒꯤ ꯐꯣꯠꯄꯒꯤ ꯃꯃꯤ ꯒꯁꯤ ꯂꯣꯏ ꯂꯩꯕ ꯑꯗꯩ ꯑꯗꯨꯒꯤ ꯃꯇꯨꯡꯗ ꯃꯥꯖ‌ꯦ ꯃꯥꯒꯤ ꯂꯥꯏꯌꯦꯡꯕꯗꯨ ꯂꯣꯏꯔ ꯃꯇꯨꯡꯗ ꯆꯍ ꯍꯤ ꯀꯨꯟꯒꯤ ꯃꯊꯛꯇꯅꯦ ꯃꯥꯅ ꯍꯤꯡꯉꯝꯃꯤꯁꯦ ꯅꯥꯝꯃ ꯈꯛꯇꯪꯗꯨꯅ ꯑꯗꯨꯒ ꯑꯃꯨꯛ ꯂꯥꯁꯇꯗꯤ ꯃꯥꯏꯗ‌ꯣ ꯁꯨꯝ ꯑꯃꯈꯛꯇꯪꯅ ꯆꯂꯥꯏꯔꯛꯄꯅꯤꯅ ꯁꯨꯝ ꯀꯩꯅꯣ ꯑꯣꯏꯁꯜꯂꯑꯦꯗꯅꯀꯣ ꯎꯝ ꯁꯨꯝ ꯁꯤꯊꯔꯑꯦꯗꯅ ꯃꯥꯒꯤ ꯃꯄꯥꯡꯒꯟꯗꯣ ꯀꯤꯠꯅꯤꯒꯤ ꯃꯄꯥꯡꯒꯟ ꯁꯨꯝ ꯁꯤꯊꯔꯛꯑꯦꯗꯅ ꯑꯗꯒꯤꯗꯤ ꯃꯈꯣꯡ ꯃꯈꯨꯠ ꯄꯣꯝꯕ ꯈꯣꯠꯄ ꯇꯧꯔꯛꯇꯅ ꯈꯣꯠꯂꯛꯇꯅ ꯇꯧꯕꯗꯒꯤꯗꯤ ꯃꯣꯏꯒꯤ ꯑꯃꯨꯛ ꯗꯥꯛꯇꯔꯗ ꯌꯦꯡꯕꯗꯩꯗꯤ ꯗꯥꯏꯂꯥꯏꯁꯤꯁ ꯇꯧꯗ꯭ꯔ ꯌꯥꯔꯔꯣꯏꯅ ꯑꯗꯨꯃꯥꯏꯅ ꯇꯧꯗꯅ ꯍꯞꯇꯥ ꯈꯨꯗꯤꯡꯒꯤ ꯆꯠꯂꯝꯃꯤ ꯑꯗꯒꯤ ꯍꯞꯇꯥ ꯑꯃꯗ ꯑꯅꯤꯔꯛꯃꯨꯛ ꯆꯠꯂꯝꯃꯤ ꯑꯗꯨꯃꯥꯏꯅ ꯑꯗꯨꯝ ꯇꯧꯔ ꯇꯧꯔ ꯇꯧꯔ ꯇꯧꯔꯒ ꯃꯥꯗꯣ ꯑꯗꯨꯃꯥꯏꯟ ꯇꯧꯔ ꯂꯩꯈꯤꯗꯕꯅꯦꯕ ꯕꯕꯥꯒꯤꯗꯤ ꯌꯨꯝꯗ ꯑꯗꯨꯝ ꯂꯩꯇꯕꯅꯦ ꯃꯥꯁꯦ ꯑꯗꯨꯝ
ꯑꯗꯨꯅꯦ ꯑꯩꯈꯣꯏ ꯑꯩꯈꯣꯏ ꯄꯨꯄꯨꯗꯨꯁꯨꯅꯦ ꯍꯧꯖꯤꯛꯁꯦ ꯃꯥꯏ ꯅꯥꯕꯁꯦ ꯒꯨꯂꯤ ꯀꯩꯀꯩ ꯆꯥꯗꯦꯕ ꯑꯗꯨꯝ ꯀꯩ ꯍꯥꯏꯅꯤ ꯑꯩꯈꯣꯏ ꯃꯅꯥ ꯃꯁꯤꯡ ꯀꯩꯀꯩ ꯇꯧꯔ ꯁꯦꯝꯕ ꯈꯣꯠꯄꯗꯣ ꯃꯁꯥꯒꯤ ꯁꯨꯝ ꯍꯩꯖꯕꯩ ꯑꯣꯏꯕꯗꯣ ꯑꯗꯨꯃꯥꯏꯅꯁꯨ ꯇꯧꯋꯦꯕꯀꯣ ꯑꯩꯅ ꯍꯥꯏꯖ‌ꯦ ꯑꯗꯨꯝ ꯀꯜꯂꯤ ꯌꯣꯝꯄꯥꯛꯀ ꯊꯥꯡꯒꯠꯂꯒ ꯄꯨꯔ ꯆꯠꯂꯦ ꯍꯥ ꯕ ꯍꯥꯏꯗꯤ ꯂꯦꯡꯕꯥꯟꯗꯨꯗ ꯄꯨꯔꯥ ꯍꯥꯏꯗꯤ ꯑꯗꯨꯝ ꯆꯍꯤ ꯍꯨꯝꯐꯨꯃꯨꯛ ꯇꯧꯕ ꯆꯍꯤ ꯌꯥꯡꯈꯩ ꯅꯤꯐꯨꯒꯤ ꯃꯤꯅ ꯇꯧꯒꯗꯕ ꯌꯣꯄꯥꯛꯀ ꯊꯥꯡꯒꯠꯂꯒ ꯂꯧꯗ ꯃꯈꯣꯡꯅ ꯆꯠꯄꯗꯣ ꯑꯗꯨꯃꯥꯏꯅ ꯆꯠꯂꯦꯕ ꯂꯧꯁꯤꯅꯅꯦ ꯄꯨꯡ ꯇꯔꯨꯛ ꯇꯔꯦꯠꯇꯒ ꯆꯠꯈꯤꯕꯁꯦ ꯑꯁꯤꯅ ꯄꯨꯡ ꯃꯥꯄꯟ ꯇꯔꯥ ꯍꯥꯂꯛ ꯇꯣꯏꯅꯦꯕ ꯃꯃꯤꯠꯁꯤ ꯌꯥꯝ ꯐꯖꯅ ꯎꯔꯒ ꯁꯨꯕꯗꯣ ꯍꯥꯏꯗꯤ ꯂꯧ ꯀꯩꯅꯣ ꯂꯧꯔꯤ ꯁꯨ ꯎꯕꯅ ꯑꯩꯈꯣꯏꯒꯤ ꯂꯧꯔꯤꯗ ꯍꯧꯕ ꯀꯩꯅꯣꯁꯦ ꯅꯥꯄꯤ ꯀꯩꯀꯩꯁꯤ ꯀꯛꯊꯕꯤ ꯈꯣꯠꯄꯤ ꯑꯗꯩ ꯊꯥꯡ ꯑꯁꯥꯡꯕ ꯊꯥꯡꯈꯥꯏ ꯀꯩꯀꯩꯗꯣ ꯑꯗꯨꯝ ꯄꯥꯏꯔꯒ ꯌꯣꯝ ꯄꯥꯛꯀꯁꯤ ꯐꯖꯅ ꯌꯥꯝ ꯃꯄꯥꯡꯒꯟ ꯀꯟꯅꯅꯦ ꯇꯧꯕ ꯉꯝꯃꯤꯕ ꯑꯗꯣ ꯃꯥꯗꯅꯦ ꯃꯥ ꯃꯥꯁꯨ ꯀꯩꯝꯇ ꯅꯥꯒꯟꯗꯦꯕꯀꯣ ꯅꯥꯔꯁꯨ ꯃꯁꯥꯟ ꯑꯗꯨꯝ ꯍꯤꯗꯥꯛ ꯁꯦꯝꯖꯔꯒ ꯀꯩꯅꯣ ꯇꯧꯔꯒ ꯑꯗꯨ ꯃꯥꯒꯤꯗꯤ ꯋꯥꯠꯄ ꯌꯥꯗꯕꯁꯦ ꯁꯪꯒꯣꯝ ꯌꯦꯔꯨꯝ ꯂꯐꯣꯏꯁꯤꯗꯤ ꯋꯥꯠꯄ ꯌꯥꯗꯦ ꯑꯗꯨꯃꯥꯏ ꯍꯥꯏꯔꯝꯃꯦ ꯅꯦꯅꯦꯗꯨ ꯂꯥꯛꯑ ꯌꯥꯝ ꯀꯜꯂꯤ ꯑꯩꯈꯣꯏꯅꯗꯤ ꯄꯥꯈꯠꯄꯩ ꯆꯠꯂꯨꯔꯅꯨ ꯆꯠꯂꯨꯔꯅꯨ ꯍꯥꯏꯕꯅ‌ꯦꯅ ꯅꯣꯏ ꯑꯩꯅ ꯆꯠꯇ꯭ꯔꯗꯤ ꯀꯅꯥꯟ ꯁꯨ ꯕꯤꯗꯣꯏꯅꯣ ꯈꯣꯠꯇꯣꯏꯅꯣ ꯇꯧꯔ ꯎꯝ ꯉꯥꯡꯉꯦ ꯑꯗꯨꯗꯨꯑꯥ ꯑꯗꯨꯝ ꯌꯥꯗꯕꯤꯗ ꯍꯥꯏꯅ ꯇꯥꯅꯕꯤ ꯌꯥꯗ ꯗꯨꯝ ꯆꯠꯈꯤꯕꯗꯣ ꯑꯗꯨꯃꯥꯏꯟ ꯇꯧꯋꯦꯅ ꯍꯥꯏꯔꯝꯃꯦ ꯀꯜꯂꯤ ꯑꯗꯨꯝ ꯊꯦꯡꯅꯩꯕꯀꯣ ꯂꯧ ꯁꯨꯝ ꯊꯦꯡꯅꯗꯣꯏ ꯑꯩ ꯍꯥꯏꯁꯦ ꯑꯩ ꯎꯕ ꯀꯥꯟꯗ ꯑꯗꯨꯝ ꯀ ꯀꯧꯕ ꯀꯩꯅꯣ ꯇꯧ ꯉꯝꯕꯗꯣ ꯉꯝꯃꯦꯕ
ꯎꯝ ꯑꯣ ꯑꯗꯨꯅꯦ ꯃꯣꯏꯗꯨꯗꯤꯅꯦ ꯐꯖꯅꯅꯦ ꯅꯣꯡꯃ ꯑꯃ ꯐꯖꯅ ꯐꯝꯃꯦꯗꯅ ꯃꯅꯥꯛꯇꯨꯗ ꯑꯗꯨꯒꯅꯦ ꯑꯥ ꯄꯨꯄꯨ ꯅꯣꯏꯅ ꯀꯩꯅꯣ ꯆꯥꯕꯖꯤ ꯀꯩ ꯀꯔꯤ ꯆꯥꯏ ꯑꯗꯒꯤ ꯇꯨꯝꯕ ꯇꯨꯝꯕꯅ ꯀꯃꯥꯏꯟ ꯇꯧꯕ ꯑꯗꯨ ꯇꯧꯕ ꯂꯩꯗꯅꯀꯣ ꯃꯣꯏꯗꯩ ꯈꯤꯠ ꯇꯪ ꯂꯧꯕ ꯌꯥꯕ ꯈꯔꯅꯦ ꯇꯥꯍꯧꯔꯒꯅꯦ ꯀꯩꯅꯣ ꯇꯧꯍꯧꯒꯗꯧꯕꯅꯦꯕ ꯑꯗꯨꯏꯗꯨꯗꯤ ꯑꯣ ꯐꯔꯦ ꯑꯩ ꯃꯤ ꯑꯃ ꯂꯥꯛꯑꯦ ꯑꯝꯇ ꯋꯥꯔꯤ ꯑꯝꯇ ꯁꯥꯈꯤꯒꯦꯀꯣ ꯊꯝꯈꯤꯒꯦ